ꯍ꯭ꯂꯣ ꯍ꯭ꯂꯣ ꯇꯥꯢ ꯇꯥꯢꯌꯦ
ꯀꯩꯗꯧꯔꯤꯅꯣ
ꯀꯩꯁ ꯇꯧꯗꯦꯗ ꯃꯥ ꯇꯥꯒꯤ ꯇꯧꯔꯝꯕꯅꯤ ꯅꯪ ꯐꯣꯟ ꯐꯣꯟ ꯇꯧꯔꯛꯄꯅ ꯃꯥꯏ ꯇꯥꯗꯕꯤ ꯆꯦꯟꯊꯣꯔꯛꯈ꯭ꯔꯕꯅꯤ
ꯑꯣ ꯆꯥꯛꯗꯤ ꯆꯥꯔꯕꯣ
ꯆꯥꯔꯦ ꯍꯣꯢ
ꯍꯥ
ꯆꯥꯔꯦ ꯍꯣꯏ
ꯀꯩ ꯍꯤꯟꯖꯥꯡ
ꯑꯥ ꯉꯁꯤꯗꯤ ꯗꯥꯜ ꯆꯥꯏ
ꯑꯥꯢ ꯆꯞ ꯃꯥꯏꯅꯩ ꯇꯜꯂꯦ
ꯀꯞꯅꯤꯡꯉꯤꯗ
ꯑꯗꯨꯅꯦ ꯗꯥꯜ ꯍꯣꯁꯇꯦꯜꯗ ꯂꯩꯕ꯭ꯔꯥ ꯅꯪꯁꯨ
ꯍꯩꯁ ꯌꯨꯝꯗꯅꯦꯗ
ꯑꯣ ꯑꯩ ꯗꯥꯜ ꯆꯥꯕꯒꯤꯀꯣ ꯑꯩꯁ ꯂꯣꯏꯔꯦ ꯑꯩꯈꯣꯏꯗꯤ ꯑꯗꯨ ꯑꯣꯏꯔꯁꯨ ꯁꯤꯡꯖꯨ ꯁꯦꯝꯔꯒ ꯑꯗꯨꯝ ꯆꯥꯏ ꯗꯥꯜꯗꯤ ꯍꯤꯟꯖꯥꯡꯁꯨ ꯀꯩ ꯍꯥꯏꯁꯤꯔꯥ
ꯎꯝ
ꯌꯦꯡꯁꯨ ꯌꯦꯡꯕꯤꯗ꯭ꯔꯦ ꯇꯜꯂꯦ ꯍꯣꯢ ꯆꯥꯔ ꯂꯩꯕꯒꯤ ꯑꯥ ꯁꯤꯔꯦ ꯇꯝꯄꯥꯛꯇ
ꯍꯥ ꯇꯝꯄꯥꯛꯇ
ꯑꯥꯎ
ꯑꯣꯈꯦ ꯑꯩꯁꯨ ꯇꯝꯄꯥꯛꯇꯩꯅꯤ
ꯑꯣ ꯌꯥꯝ ꯐꯩꯀꯣ
ꯀꯩꯅꯣ
ꯀꯦꯝꯇ ꯅꯠꯇꯦ
ꯁꯤꯁ ꯀꯥꯏ ꯍꯥꯏꯗꯣ ꯀꯩꯅꯣ ꯈꯜꯂꯤꯔꯣ
ꯍꯥꯥ
ꯋꯥꯈꯟ ꯃꯆꯥ ꯃꯆꯥ ꯈꯜꯂꯤꯔꯣꯕ
ꯅꯠꯇꯦꯗ
ꯑꯗꯣ ꯑꯥ ꯀꯩꯅꯣꯝ ꯍꯪꯒꯦ ꯀꯩꯅꯣꯝ ꯍꯪꯒꯦꯀꯣ ꯑꯥ ꯅꯪꯁꯦ
ꯀꯩꯀꯩ ꯇꯧꯔꯤꯅꯣ ꯀꯩꯀꯩ ꯇꯧꯔꯤꯅꯣ
ꯀꯤꯕ ꯑꯃ ꯌꯥꯎꯔꯦ ꯁꯤ ꯍꯥꯏꯔꯣ ꯅꯪ
ꯍꯥꯢꯔꯣ
ꯅꯪ ꯁꯤꯒꯦ ꯌꯥꯏꯔꯣꯕ
ꯑꯩ ꯍꯥꯏꯕꯗꯣ ꯈꯨꯝꯗꯦ ꯇꯣ
ꯍꯨꯝ
ꯑꯩ ꯍꯥꯏꯕꯗꯣ ꯈꯨꯝꯗꯦꯕ ꯅꯪꯁꯦ
ꯈꯨꯝꯗꯣꯏꯅꯦ ꯑꯗꯣ ꯈꯨꯝꯗꯣꯏꯁꯦ ꯅꯪꯁꯦ ꯀꯅꯥꯅꯣ ꯍꯥꯏꯕꯕꯁꯤ ꯐꯖꯅ ꯈꯪꯗꯔꯤ ꯑꯩꯒꯤ ꯀꯃꯥꯏꯅ ꯗꯤꯇꯦꯜ ꯍꯥꯏꯗꯣꯏꯅꯣ
ꯏꯁ ꯑꯗꯨ ꯑꯣꯏꯔꯁꯨ ꯑꯩꯒꯤ ꯍꯥꯟꯅ ꯈꯨꯝꯃꯣ
ꯁꯤꯁ ꯍꯣꯏꯗ ꯈꯣꯕꯤꯒꯦꯗ ꯅꯨꯡꯉꯥꯏꯇꯦꯗ
ꯀꯩ ꯀꯩ ꯇꯧꯔꯤꯒꯦ
ꯀꯩꯁꯨ ꯇꯧꯗꯦꯗ ꯀꯣꯂꯦꯖ ꯀꯥꯔꯤꯌꯦ ꯌꯨꯝꯗ ꯂꯩꯌꯦ ꯃꯤ ꯂꯩꯇꯕꯒꯤ ꯑꯩꯈꯣꯏꯒꯤ ꯀꯣꯂꯦꯖ ꯍꯥꯏꯁꯦ ꯑꯩꯗꯤ ꯀꯣꯔꯦꯁꯄꯣꯟꯗꯦꯟ ꯑꯣꯏꯅꯀꯣ ꯊꯝꯕ ꯉꯥꯛꯇꯅꯦ
ꯑꯧ ꯑꯧ ꯑꯧ ꯍꯣꯏ ꯍꯣꯏ ꯍꯣꯏ ꯃꯤ ꯃꯌꯥꯝ ꯑꯗꯨꯝ ꯇꯧꯔꯝꯃꯦ ꯍꯣꯏ
ꯎꯝ
ꯍꯟꯗꯛꯗꯤ ꯀꯣꯂꯦꯖ ꯇꯥ ꯆꯠꯂꯒ ꯑꯗꯨꯝ ꯀꯣꯔꯦꯁꯄꯣꯟꯗꯤꯡ ꯊꯝꯃꯔꯒ ꯀꯣ ꯑꯗꯨꯝ ꯁꯨ ꯀꯥ ꯀꯥꯗꯕꯁꯨ ꯌꯥꯎꯕꯅꯦ ꯑꯦꯛꯖꯥꯝ ꯈꯛꯇ ꯇꯧꯔꯒꯀꯣ
ꯍꯣꯏ ꯑꯗꯨꯃꯥꯏꯅ ꯑꯗꯨꯃꯥꯏꯅ ꯇꯧꯋꯦ ꯑꯩꯁꯨ
ꯎꯝ ꯌꯥꯝ ꯐꯥꯔꯝꯅꯤꯍꯦ ꯑꯗꯨꯗꯤ
ꯐꯩ ꯍꯥꯏꯁꯤꯔ ꯐꯗꯤ ꯍꯥꯏꯁꯤꯔ ꯈꯪꯗꯦ
ꯑꯗꯨꯒ ꯀꯣꯔꯦꯁꯄꯨꯟꯗꯤꯡ ꯊꯝꯂꯒ ꯀꯃꯥꯏ ꯀꯃꯥꯏ ꯇꯧꯕ
ꯑꯩꯔꯣ
ꯑꯥꯎ ꯅꯪ ꯅꯠꯇ꯭ꯔꯗꯤ
ꯃꯥꯅꯤꯅꯦ ꯑꯩꯅꯤꯅꯦ ꯑꯩꯅꯤꯅꯦ ꯑꯗꯣ ꯑꯩꯗꯤ ꯏꯃꯥ ꯏꯄꯥ ꯑꯍꯜ ꯑꯣꯏꯔꯕꯅꯤꯅ ꯀꯣ ꯌꯨꯝꯗ ꯀꯅꯥꯁꯨ ꯂꯩꯇꯦꯕ ꯑꯗꯨ ꯑꯣꯏꯕꯒꯤ ꯏꯆꯦ ꯀꯩ ꯀꯩ ꯄꯥꯟꯒꯔꯦꯕ
ꯑꯣ ꯑꯣ ꯑꯣ
ꯑꯗꯨꯒꯤ ꯑꯗꯨꯝ ꯌꯨꯝ ꯂꯩꯌꯦ
ꯑꯣ ꯑꯗꯨꯗꯤ ꯌꯨꯝꯗ ꯃꯤ ꯌꯥꯝꯅ ꯂꯩꯇꯕ ꯃꯥꯜꯂꯦꯀꯣ ꯑꯗꯨꯗꯤ
ꯑꯩꯅꯦ ꯏꯃꯥ ꯏꯄꯥꯅꯦ ꯑꯗꯨꯒ ꯑꯗꯨꯈꯇꯅꯦ ꯃꯔꯛꯇ ꯏꯆꯦ ꯃꯆꯥ ꯍꯣꯏ ꯂꯩꯌꯦ
ꯑꯣ ꯑꯁ ꯑꯗꯨꯗꯤ ꯅꯪꯁꯦ ꯌꯥꯝ ꯑꯥ ꯀꯩ ꯍꯥꯏꯁꯤꯔꯥ ꯍꯥꯏꯕ ꯏꯟꯕ ꯅꯨꯄꯥꯅꯤ ꯍꯦ ꯑꯗꯨꯗꯤ
ꯁꯤꯁ ꯀꯥꯏꯗꯅꯣꯍꯦ ꯂꯝ ꯌꯥꯝ ꯍꯦꯟꯕꯅꯦ
ꯌꯥꯝ ꯑꯐꯕ ꯅꯨꯄꯥꯅꯤꯍꯦ ꯑꯗꯨꯗꯤ ꯌꯥꯝ ꯑꯐꯥꯎꯕ ꯅꯨꯄꯥꯕꯨ ꯋꯥꯔꯤ ꯁꯅꯥꯍꯦ ꯑꯩꯁꯦ
ꯁꯤꯁ ꯁꯥꯊꯤꯕ ꯈ꯭ꯋꯥꯏꯗꯒꯤ ꯁꯥꯊꯤꯕ ꯅꯨꯄꯥꯅꯤꯅꯦ ꯋꯥꯔꯤ ꯁꯥꯔꯤꯁꯦ
ꯑꯣꯢꯔꯝꯃꯣꯏꯗ ꯑꯣꯢꯔꯝꯃꯣꯏꯗ ꯃꯃꯥ ꯃꯄꯥ ꯃꯅꯥꯛꯇ ꯂꯩꯕꯩ ꯂꯩꯕ ꯅꯨꯄꯥꯁꯤꯡꯗꯤ ꯌꯥꯝ ꯐꯥꯕꯅꯦ
ꯁꯤꯁ ꯋꯥꯔꯤꯗꯤ ꯅꯨꯡꯉꯥꯏꯔꯦ ꯅꯪꯖꯨ
ꯏꯃꯥ ꯏꯄꯥ ꯑꯍꯟ ꯑꯣꯏꯕꯒꯤ ꯑꯗꯨꯝ ꯁꯦꯕꯥ ꯇꯧꯔꯒ ꯑꯩꯗꯤ ꯂꯩꯌꯦ ꯍꯥꯏꯕꯗꯣ ꯑꯩꯗꯤ ꯄꯥꯝꯗꯕꯅꯦ ꯀꯩꯅꯣ
ꯑꯌꯥ ꯅꯪ ꯋꯥ ꯉꯥꯡꯕ ꯌꯥꯝ ꯊꯤ ꯍꯩꯅꯥ
ꯆꯩꯁ ꯑꯗꯨꯒ ꯅꯪꯒꯤ ꯀꯩ ꯍꯥꯏꯁꯤꯔꯥ ꯅꯪꯒꯤ ꯈꯣꯟꯖꯦꯜ ꯇꯥꯕ ꯀꯥꯟꯗꯗꯤ ꯅꯪꯁꯦ ꯑꯉꯥꯡ ꯃꯥꯜꯂꯦ
ꯃꯥꯟꯃꯅꯤꯀꯣ
ꯃꯥꯂꯦꯕ ꯑꯗꯨꯒꯤ ꯑꯣꯏꯔꯝꯅꯤ ꯑꯩꯈꯣꯏꯒꯤ ꯑꯥ ꯑꯩꯈꯣꯏꯒꯤ ꯕꯦꯖ ꯑꯣꯏꯔꯝꯅꯤ ꯑꯗꯨꯗꯤ ꯀꯌꯥ ꯀꯨꯟ ꯅꯤꯄꯥꯟ ꯉꯥꯏꯈꯣꯀꯣ ꯀꯨꯟ ꯀꯨꯟ ꯀꯨꯟꯃꯥ ꯀꯨꯟ ꯃꯔꯤ ꯀꯨꯟꯃꯔꯤ ꯀꯨꯟ ꯃꯉꯥ ꯀꯨꯟ ꯇꯔꯨꯛ ꯀꯨꯟ ꯇꯔꯦꯠ ꯑꯥ ꯈꯪꯗꯦ ꯀꯌꯥ ꯀꯨꯟ ꯅꯤꯄꯥꯟ ꯍꯥꯏꯕꯗꯤ ꯃꯥꯄꯥꯟ ꯇꯔꯥ ꯇ꯭ꯋꯦꯟꯇꯤ ꯁꯞ ꯇ꯭ꯋꯦꯟꯇꯤ ꯁꯕꯦꯟ ꯇ꯭ꯋꯦꯟꯇꯤ ꯑꯩꯠ
ꯇꯤꯀꯦꯠ ꯁꯨꯗꯔꯤꯀꯣ ꯁꯨꯒꯗꯧꯔꯦ ꯍꯥꯏꯕꯅꯦ
ꯑꯣ ꯁꯨꯗꯣꯏꯕ ꯑꯣ ꯑꯣ ꯑꯣ ꯑꯗꯨꯗꯤ ꯑꯩ
ꯑꯥ ꯅꯪꯒꯤ ꯈꯣꯟꯖꯦꯜꯒ ꯀꯩ ꯍꯥꯏꯁꯤꯔꯥ ꯄꯛꯅꯗꯦ ꯑꯗꯨꯗꯤ ꯑꯁ ꯑꯗꯨꯗꯤ ꯑꯩꯒꯤ ꯀꯩ ꯍꯥꯏꯁꯤꯔꯥ ꯑꯩꯗꯨꯒꯤꯗꯤ ꯌꯥꯝꯅ ꯑꯍꯟ ꯑꯣꯏꯈ꯭ꯔꯦ
ꯀꯦ ꯅꯪ ꯅꯪ ꯆꯍꯤ ꯀꯌꯥ ꯁꯨꯔꯒꯦ ꯀꯨꯟꯊ꯭ꯔꯥ ꯁꯨꯔꯕꯣ
ꯑꯩꯗꯤ ꯀꯨꯟ ꯑꯅꯤ
ꯀꯨꯟꯅꯤꯊꯣꯏ ꯀꯨꯟꯅꯤꯊꯣꯏ ꯀꯨꯟꯅꯤꯊꯣꯏ ꯍꯥꯏꯔꯣ
ꯀꯨꯟꯅꯤꯊꯣꯏ ꯑꯣ ꯍꯣ ꯍꯣ ꯍꯥꯍꯥ ꯀꯨꯟ ꯑꯅꯤ
ꯅꯠꯇꯦ ꯅꯠꯇꯦ ꯑꯩ ꯀꯩꯅꯣꯝ ꯍꯥꯏ ꯑꯦ ꯍꯦ ꯍꯦ ꯍꯦ ꯅꯪꯁꯨ ꯑꯩꯈꯣꯏ ꯑꯩꯈꯣꯏ ꯑꯥꯔ ꯑꯥꯔꯒꯤ ꯑꯥꯔꯒꯤ ꯇ꯭ꯔꯥꯏꯞ ꯔꯣ
ꯑꯗꯨꯅꯦ ꯍꯣꯏ
ꯑꯣ ꯑꯩꯁꯨ ꯑꯥꯔꯅꯤꯗ ꯀꯦꯝ ꯈꯟ
ꯑꯥ ꯍꯥ ꯍꯥ ꯇꯜꯂꯦ ꯀꯣ
ꯁꯥ ꯇꯝꯗꯥꯏ ꯍꯥꯏꯕꯗꯨ ꯑꯩ ꯇꯥꯍꯧꯋꯦꯕ
ꯌꯥꯔꯦ ꯌꯥꯔꯦ ꯅꯪꯁꯨ
ꯌꯥꯍꯜꯂꯁꯦ ꯌꯥꯍꯜꯂꯁꯤ ꯅꯪ
ꯑꯥ ꯍꯥ
ꯑꯗꯣ ꯅꯪ ꯂꯩꯐꯝꯁꯦ ꯑꯩ ꯒꯦꯁ ꯇꯧꯒꯦ ꯆꯨꯝꯕ꯭ꯔꯥ ꯌꯦꯡꯉꯨꯀꯣ
ꯑꯥ ꯍꯣꯏ ꯍꯣꯏ
ꯅꯠꯇꯦ ꯅꯪ ꯂꯩꯔꯤꯁꯦ ꯍꯣꯁꯇꯦꯜꯗꯔ ꯅꯠꯇ꯭ꯔꯥ ꯀꯩꯅꯣ
ꯑꯥ ꯍꯣꯁꯇꯦꯜꯗꯅꯦ
ꯑꯁ ꯑꯗꯨꯗꯤ ꯇꯧꯔꯔꯣꯏꯒꯦꯗ
ꯎꯝ ꯎꯝ ꯎꯝ ꯍꯥꯥ
ꯀꯩꯅꯣꯔꯣꯝꯗꯔꯣ ꯑꯁꯤ ꯑꯥ ꯅꯪꯒꯤ ꯀꯣꯂꯦꯖꯇꯨ ꯀꯩ ꯀꯩꯗꯒꯤ ꯍꯧꯕ꯭ꯔꯥ ꯑꯦꯝꯗꯒꯤ ꯍꯧꯕ꯭ꯔꯥ
ꯑꯦꯝ ꯍꯧꯗꯦ
ꯑꯥ
ꯍꯧꯗꯦꯕ ꯗꯤ ꯑꯥ
ꯍꯨꯝ
ꯎꯝ
ꯅꯪꯒꯤꯗꯣ ꯗꯤ ꯂꯥꯁꯇ ꯑꯦꯝ ꯂꯣꯏꯕ
ꯑ ꯍꯣꯏ ꯗꯤ ꯑꯦꯝ
ꯗꯤꯄꯥ ꯗꯤꯄꯥꯔꯃꯦꯟꯅ ꯑꯦ ꯑꯥꯔ ꯇꯤ
ꯑꯥꯎ ꯍꯣꯏ ꯍꯣꯏ ꯆꯨꯝꯃꯦ ꯆꯨꯝꯃꯦ ꯆꯨꯝꯃꯦ ꯆꯨꯝꯃꯦ
ꯑꯗꯨꯒ ꯂꯩꯐꯝ ꯑ ꯀꯩꯅꯣꯅ ꯂꯩꯕꯅ ꯀꯦꯝꯄꯁ ꯃꯅꯨꯡꯗ ꯂꯩꯕ꯭ꯔꯥ
ꯑꯥ ꯂꯩꯇꯦ ꯍꯣꯏ ꯅꯠꯇꯦ
ꯀꯗꯤꯝꯖꯠ ꯑꯁ ꯍꯥꯏꯗꯣꯛꯈ꯭ꯔꯦꯅꯦ
ꯍꯥꯏꯗꯣꯛꯈ꯭ꯔꯤꯅꯦ ꯌꯥꯔꯦ ꯑꯇꯣꯞ ꯑꯇꯣꯞꯄ ꯇꯣꯞꯄꯤꯛ
ꯌꯥꯔꯣꯏ ꯌꯥꯔꯣꯏ ꯍꯧꯖꯤꯛꯀꯤ ꯇꯣꯄꯤꯛꯇꯨ ꯇꯧꯗꯣꯏꯅꯤ
ꯅꯠꯇꯦ ꯑꯩ ꯀꯩꯅꯣꯝ ꯍꯥꯏꯒꯦ ꯑ ꯅꯣꯏꯒꯤ ꯈꯨꯟꯗ ꯑ ꯆꯤ ꯆꯤ ꯆꯤ ꯅꯣꯡ ꯅꯣꯡ ꯆꯨꯕ꯭ꯔꯥ
ꯑꯩꯈꯣꯏ ꯑꯩꯈꯣꯏ ꯂꯩꯀꯥꯏꯗꯤ ꯆꯨꯖꯤꯌꯦ
ꯑꯣ ꯌꯥꯝ ꯐꯩꯗꯅ ꯑꯩꯈꯣꯏꯗꯤꯁꯨ ꯆꯨꯗꯦ ꯑꯗꯨꯒꯤ ꯌꯥꯝ ꯁꯥꯏ
ꯍꯣꯏ ꯍꯧꯖꯤꯛ ꯎꯟꯆꯥꯛ ꯎꯟꯆꯥꯛ ꯅꯥꯔ ꯂꯩꯌꯦ
ꯉꯍꯥ
ꯑꯣꯝꯆꯥꯛꯅꯔꯗꯤ ꯄꯣꯆꯥꯛꯅꯕ ꯍꯥꯏꯌꯦ ꯅꯪꯅ ꯍꯧꯖꯤꯛ ꯍꯥꯏꯅꯤꯡꯉꯤꯗꯣ ꯑꯣꯝꯆꯥꯛꯅꯕ ꯍꯥꯏꯔꯒ ꯂꯩꯌꯦ
ꯈꯪꯗꯦ
ꯁꯥꯎ ꯁꯥꯕꯗ ꯁꯥꯕꯗꯨ ꯅꯠꯇ꯭ꯔꯣ ꯃꯅꯨꯡꯗ ꯀꯩꯅꯣ ꯇꯧꯔꯒ ꯁꯥꯕꯗꯣ ꯑꯗꯨ ꯑꯣꯝꯆꯥꯛꯅ
ꯑꯁ ꯅꯪꯁꯦ ꯌꯥꯝ ꯀꯩ ꯍꯥꯏꯁꯤꯔ ꯌꯥꯝ ꯍꯩꯌꯦꯀꯣ
ꯑꯣꯝꯆꯥꯛꯅꯕ ꯀꯧꯋꯦꯕ ꯑꯗꯣ ꯃꯩꯇꯩꯂꯣꯟꯗ
ꯑꯠꯆꯥ ꯆꯥ ꯑꯥꯎ ꯍꯣꯏ ꯍꯣꯏ ꯍꯣꯏ ꯑꯃꯨꯛꯀ ꯍꯥꯏꯌꯣꯅꯦ
ꯍꯁꯤ ꯅꯪ ꯑꯩꯒꯤ ꯑꯩꯒ ꯋꯥꯔꯤ ꯁꯥꯟꯅꯕꯗꯤ ꯅꯣꯂꯦꯖ ꯌꯥꯝ ꯐꯪꯈ꯭ꯔꯦꯀꯣ
ꯑꯥꯎ ꯍꯣꯏ ꯍꯣꯏ ꯍꯣꯏ ꯐ ꯍꯥꯏꯌꯣꯕ ꯑꯃꯨꯛꯀ
ꯅꯪ ꯅꯣꯂꯦꯖꯇꯣ ꯈꯔ ꯄꯤꯔꯣ ꯍꯥꯟꯅ
ꯑꯣꯝꯆꯥꯛ ꯍꯥꯏꯕ꯭ꯔꯥ ꯑꯣꯝꯆꯥꯛ ꯍꯥꯏꯕ꯭ꯔꯥ ꯅꯪ ꯍꯧꯖꯤꯛ ꯍꯥꯏꯕ꯭ꯔꯣ ꯍꯥꯏꯕꯗꯣ
ꯑꯣꯝꯆꯥꯛꯅꯕ ꯑꯣꯝꯆꯥꯛꯅꯕ ꯉꯁꯤꯗꯤ ꯌꯣꯆꯥꯛ ꯌꯥꯝ ꯑꯣꯝꯆꯥꯛꯅꯩ ꯑꯣꯝꯆꯥꯛꯅꯕ ꯑꯣꯝ ꯑꯣꯝ ꯑꯣꯝ ꯆꯥꯛ ꯑꯣꯝ ꯑꯣꯝ ꯑꯣ ꯑꯦꯝ ꯑꯣꯝ
ꯑꯗꯨꯅꯦ ꯑꯣ ꯑꯣꯝ ꯍꯥꯏꯔꯒ ꯑꯣꯝꯆꯥꯛꯅꯕ ꯑꯣꯝꯆꯥꯛꯅꯕ ꯍꯣꯏ ꯍꯣꯏ ꯍꯣꯏ ꯈꯪꯉꯦ ꯈꯪꯉꯦ ꯎꯝ ꯎꯝ
ꯃꯥꯏ ꯍꯥꯏꯅꯕꯅꯦ
ꯑꯥ ꯑꯣ
ꯑꯗꯣ ꯂꯩꯐꯝꯗꯣ ꯀꯩꯅꯣꯗꯣ ꯑꯩꯅ ꯍꯥꯏꯕꯗꯨꯔꯣꯕ ꯁꯣꯏꯗꯅ ꯍꯥꯏꯗꯣꯛꯈꯤꯕꯗꯣ
ꯎꯝ ꯑ ꯅꯠꯇꯦ ꯅꯠꯇꯦ ꯅꯠꯇꯦ ꯑ ꯑꯗꯅꯦ
ꯁꯣꯔꯠꯇ ꯍꯥꯏꯌꯨꯅꯦ ꯁꯣꯔꯠꯇ ꯍꯥꯏꯌꯨꯅꯦ ꯑꯩꯗꯤ ꯚꯥꯞ ꯑꯗꯨꯝ ꯇꯥꯒꯅꯤꯅꯦ
ꯎꯝ ꯑꯩꯈꯣꯏꯗꯤ ꯑꯥ ꯄꯤ ꯄꯤꯗ ꯈꯪꯉꯔꯣꯏ ꯈꯪꯉꯔꯣꯏ ꯄꯤ ꯄꯤ ꯄꯤ ꯄꯤ ꯑꯗꯨꯝ ꯍꯥꯏꯌꯦꯀꯣ ꯑꯩꯈꯣꯏꯗꯤ ꯄꯤ ꯄꯤ ꯑꯥꯎ
ꯄꯤ ꯄꯤ ꯀꯔꯤꯅꯣ ꯅꯣꯏ ꯀꯦꯝꯄꯁ ꯃꯅꯥꯛꯇꯔꯣ ꯅꯣꯏ ꯀꯥꯏꯗꯅꯣ
ꯑꯥ ꯅꯠꯇꯦ ꯅꯠꯇꯦ ꯑꯥꯗꯅꯦ
ꯀꯥꯏꯗ
ꯑꯥꯗ ꯂꯩꯕ ꯄꯤ ꯄꯤ ꯍꯥꯏꯔꯒ ꯀꯥꯏꯗ ꯑꯃꯨꯛꯀ ꯍꯥꯏ
ꯄꯤ ꯄꯤ
ꯌꯥꯔꯦ ꯀꯩꯅꯣꯝ ꯑꯩ ꯅꯪ ꯌꯥꯝꯅ ꯈꯪꯅꯤꯡꯉꯔꯗꯤ ꯐꯣꯇꯣ ꯊꯥꯔꯛꯀꯦ
ꯌꯥꯏ ꯌꯥꯏ ꯑꯗꯨꯁꯨ ꯊꯥꯔꯛꯑꯣꯅꯦ
ꯑꯗꯣ ꯑꯗꯣ ꯑꯗꯣ ꯑꯗꯣ
ꯑꯗꯨ ꯀꯩꯗꯧꯕ
ꯑꯌꯥ ꯅꯪꯒꯤꯗꯣ ꯀꯩ ꯅꯝꯕꯔꯔꯥ ꯀꯥꯎꯈ꯭ꯔꯦ
ꯑꯁ ꯂꯣꯏꯔꯦꯍꯦ ꯇꯨꯀꯠꯆꯩꯍꯦ ꯅꯪꯖꯤꯗꯤ ꯕꯤꯠ ꯌꯥꯎꯗꯦꯍꯦ ꯃꯤ ꯌꯥꯝꯃꯟꯕꯩꯔꯣ
ꯑꯣꯏꯔꯝꯃꯅꯤ
ꯑꯠꯇꯦ
ꯍꯧꯖꯤꯛ ꯑꯥ ꯅꯪꯒꯤꯁꯦ ꯅꯪꯒꯤꯁꯦ ꯅꯪꯒꯤꯁꯦ ꯅꯪꯒꯤꯁꯦ ꯎꯝ ꯀꯩꯔꯥ ꯁꯝ ꯑꯥ ꯀꯩꯅꯣꯝ
ꯊ꯭ꯔꯤ ꯖꯤꯔꯣ ꯊ꯭ꯔꯤꯅ ꯂꯣꯏꯕ꯭ꯔꯥ
ꯍꯥꯥ
ꯁꯝ ꯁꯝ ꯗꯤ ꯀꯩꯅꯣ ꯇꯧꯕꯗꯣ ꯕꯤꯟꯗꯤ ꯂꯣꯟꯕꯗꯣ
ꯑꯣ ꯍꯣꯏ ꯍꯣꯏ ꯑꯥ ꯑꯥ ꯑꯥ ꯑꯗꯨꯗꯤ ꯑꯥ ꯑꯥ ꯑꯩ ꯊꯥꯔꯀꯦ
ꯈꯪꯉꯕ ꯁꯛ ꯊꯤꯕ ꯅꯨꯄꯥ ꯑꯃ ꯕꯤꯟꯗꯤ ꯂꯣꯜꯂ ꯂꯩꯕꯗꯣ
ꯀꯩꯅꯣꯝ ꯑꯩ ꯐꯣꯇꯣ ꯊꯥꯔꯛꯄꯅꯦ ꯌꯦꯡꯉꯣ
ꯉꯥꯏꯈꯣꯀꯣ ꯌꯦꯡꯒꯦꯀꯣ
ꯈꯪꯕ꯭ꯔꯥ
ꯉꯥꯏꯈꯣ ꯉꯥꯏꯈꯣ ꯌꯦꯡꯒꯦ ꯌꯦꯡꯒꯦ ꯉꯥꯏꯈꯣꯃꯤ
ꯏꯐ ꯏꯐ ꯏꯐ ꯏꯐ
ꯑꯥ
ꯑꯥ ꯑꯗꯨꯅꯦ
ꯀꯩꯅꯣ ꯌꯥꯝ ꯂꯥꯞꯅ ꯅꯩꯔꯤꯁꯤꯅ
ꯑꯥꯎ ꯍꯣꯏ
ꯌꯥꯝ ꯂꯩ ꯁ꯭ꯋꯥꯏ ꯑꯅꯛꯄꯗ ꯂꯩ ꯌꯥꯕꯗꯨꯕꯨ
ꯌꯥꯝ ꯂꯥꯞꯄ ꯃꯐꯝꯗꯣ ꯅꯨꯡꯉꯥꯏꯕ
ꯅꯨꯡꯉꯥꯏꯕ ꯅꯣꯏ ꯌꯦꯟ ꯆꯥꯅꯕ ꯑꯣꯏꯔꯝꯅꯤꯌꯦ ꯀꯣ
ꯎꯝꯍꯨꯝ
ꯇꯥꯕ꯭ꯔꯣ
ꯑꯥꯎ
ꯅꯣꯏ ꯌꯦꯡ ꯆꯥꯅꯕ ꯑꯣꯏꯔꯝꯅꯤꯕ
ꯅꯠꯇꯦꯗ ꯑꯩ ꯍꯧꯖꯤꯛ ꯐꯣꯇꯣ ꯑꯃ ꯊꯥꯔꯛꯄꯅꯦ ꯌꯦꯡꯉꯣ ꯑꯃꯨꯛꯀ
ꯌꯦꯡꯒꯤ ꯌꯦꯡꯒꯤ ꯐꯣꯇꯣꯗꯤ ꯊꯥꯔꯛꯇꯦ
ꯑꯁ ꯎꯔꯕ
ꯍꯣꯏ ꯍꯣꯏ